ꯇꯥꯕ꯭ꯔꯣ ꯎ꯭ꯕꯔꯣ ꯎꯒꯦ ꯁꯤꯜꯒ ꯎꯒꯦꯗꯔꯦ ꯈꯣꯏ ꯌꯥꯗꯣꯕꯅꯦ ꯇꯉꯥꯏꯈꯣ
ꯑꯩ ꯁꯤꯒꯤ ꯏꯁꯥꯒꯤ ꯀꯩꯅꯣꯁꯦ ꯍꯥꯏꯐꯦꯠꯇꯪ ꯂꯣꯏꯁꯤꯜꯂꯝꯃꯒ
ꯑꯣꯀꯦ ꯀꯌꯥꯝ ꯀꯨꯏꯗꯧ ꯃꯥꯟꯒꯦ ꯅꯪꯒꯤꯗꯣ
ꯅꯪ ꯍꯥꯏꯗꯣ ꯇꯥꯗꯕꯩ ꯇꯥꯏꯞ ꯇꯧꯋꯦ ꯑꯩꯉꯣꯟꯗ
ꯇꯥꯗ꯭ꯔꯁꯨ ꯌꯥꯏ ꯀꯩꯅꯣ ꯈꯨꯝꯃꯛꯑ ꯂꯣꯏꯔꯦ
ꯀꯨꯝꯃ ꯈꯇꯪ ꯌꯥꯔꯦ ꯑꯗꯨꯝ
ꯎꯝ ꯑꯗꯨꯝ ꯇꯥꯏ ꯀꯩꯅꯣ ꯁꯤꯗꯗꯤ ꯍꯥꯏꯗꯤ ꯑꯩꯅ ꯉꯥꯡꯕꯁꯦ
ꯎꯝ
ꯑꯗꯨꯗ ꯑꯗꯨꯝ
ꯑꯩ ꯁꯤꯒꯤꯁꯦ ꯂꯣꯏꯗ꯭ꯔꯣꯝꯅꯤ ꯂꯣꯏꯁꯤꯟꯈꯤꯒꯦ ꯇꯣꯏ ꯌꯥꯔꯦ
ꯑꯩꯁꯨ ꯃꯩꯕꯨ
ꯑꯩꯗꯤ ꯃꯩ ꯐꯨꯜꯅꯤ ꯅꯪꯗꯤ ꯃꯩ ꯌꯥꯎꯗ꯭ꯔꯦꯗꯨꯅ ꯀꯨꯏꯔꯔꯣꯏ ꯍꯧꯕ ꯑꯗꯨꯝ ꯂꯣꯏꯁꯤꯜꯂꯅꯤ
ꯀꯝꯕꯅꯣ ꯅꯥꯏꯟꯇꯤ ꯐꯣꯔꯁꯦ
ꯎꯝ ꯑꯗꯨꯅꯦ ꯍꯥꯏꯁꯦ ꯑꯗꯨꯗ ꯅꯏꯟꯇꯤ ꯐꯣꯔ ꯍꯞꯔ ꯑꯁ ꯐꯟ ꯌꯥꯡ
ꯇꯥꯟꯁꯤꯟꯅꯔꯛꯄ ꯍꯥꯏꯇꯥꯔꯦꯅꯦ ꯎꯝ ꯃꯊꯛꯇ ꯑꯗꯨꯝ ꯊꯥ ꯂꯩ ꯑꯁ ꯁꯤꯖꯨ ꯇꯣꯡꯍꯜꯂꯗꯤ ꯍꯤꯡꯉꯗꯤ ꯌꯥꯕ ꯎꯝ ꯆꯤꯡ ꯀꯨꯝꯃ ꯌꯦꯡ
ꯏꯁꯤꯡꯗ ꯀꯨꯝꯃꯛꯄ ꯉꯝꯕ꯭ꯔꯥ ꯉꯝꯗꯕ꯭ꯔꯥ
ꯏꯁꯤꯡꯗꯒ ꯁꯤꯔꯗꯤ ꯂꯣꯏꯔꯦ ꯏꯁꯤꯡꯗꯒ ꯀꯨꯝꯗꯔꯒ ꯍꯥꯠꯈ꯭ꯔꯗꯤ ꯗꯤꯂꯣꯏꯔꯦ ꯃꯣꯏ ꯏꯁꯤꯡ ꯀꯨꯝ ꯉꯝꯗꯕꯩ ꯇꯥꯏꯞꯇꯤ ꯇꯧꯕꯅꯤ ꯏꯁꯤꯡ ꯀꯨꯝ ꯉꯝꯗ꯭ꯔꯦ ꯏꯁꯤꯡꯕꯨ ꯌꯥꯗꯦ ꯃꯝꯃ ꯂꯩꯌꯦ ꯁ꯭ꯋꯥꯏ ꯀꯥꯏꯗ
ꯏꯕꯥꯜꯂꯣ ꯑꯗꯨꯒ ꯑꯃꯨꯛ ꯆꯦꯜꯂꯛꯈ꯭ꯔꯕ ꯀꯣꯏꯔꯒ
ꯀꯣꯏꯅ ꯏꯁꯤꯡ ꯀꯨꯝꯅ ꯏꯔꯨ ꯂꯨ ꯉꯝꯃꯣꯏ ꯀꯟꯅ ꯇꯧꯅꯔꯤ ꯎꯝ ꯕꯦꯟꯗꯦꯁ
ꯑꯗꯨ ꯀꯨꯏꯅꯤꯍꯦ ꯑꯗꯨꯗꯤ ꯇꯥꯟꯅꯔꯛꯑꯣꯏ ꯇꯥꯟꯅꯔꯛꯇꯦ
ꯈꯜꯂꯤꯅꯤ ꯎꯝ ꯀꯣꯛꯀ꯭ꯔꯨꯁ ꯊꯥꯖꯤꯜꯂꯛꯑꯁꯦ
ꯁꯤꯗꯁꯨ ꯑꯆꯦꯟꯕꯤ ꯈꯔ ꯂꯩꯌꯦ ꯎꯝ ꯅꯣꯡꯃꯩ ꯑꯗꯣ ꯃꯣꯏ ꯏꯁꯤꯡ ꯏꯁꯤꯡꯗꯤ ꯈꯔ ꯈꯔꯗꯤ ꯀꯨꯃꯛꯑ ꯃꯥꯜꯂꯦ ꯎꯝ ꯈꯣꯏ ꯁꯥꯏ ꯏꯁꯤꯡ ꯏꯔꯣꯏꯗꯣꯏ ꯇꯧ ꯂꯩꯃꯤ ꯆꯠꯅ
ꯐꯨꯖꯤꯟꯕ ꯌꯥꯕ꯭ꯔꯣ ꯌꯥ
ꯎꯝ ꯑꯣ ꯁꯦꯠ ꯎꯝ ꯑꯩ ꯁꯤꯒꯤꯖꯦ ꯍꯦꯛꯇ ꯑꯣꯜꯂꯦ ꯍꯥꯏꯕ ꯁ꯭ꯇꯥꯃꯤꯅ ꯀꯩ ꯏ ꯃꯊꯟꯇꯔ ꯀꯨꯝꯃꯤꯁꯤꯅ
ꯅꯪ ꯂꯨꯊꯔꯨꯕꯩꯔꯣ
ꯑꯣ ꯁ꯭ꯇꯥꯃꯤꯅꯥ ꯌꯥꯎꯗꯕꯩ ꯀꯣꯛ ꯂꯨꯞꯄꯨꯕꯩ ꯃꯥꯜꯂꯦ ꯑꯩ ꯈꯟꯕꯗ ꯑꯣ ꯇꯨ ꯁ꯭ꯇꯥꯃꯤꯅꯥ ꯀꯨꯝꯃꯦꯕ ꯏꯁ ꯀꯣꯛ ꯀꯣꯛ ꯂꯨꯞꯄ ꯁ꯭ꯇꯥꯃꯤꯅꯥ ꯀꯨꯝ ꯃꯥꯜꯂꯦ ꯑꯗꯣ ꯇꯥꯗꯤꯔꯣꯏꯕ ꯉꯝꯕꯣꯏ ꯉꯝꯗꯉꯩ ꯇꯧꯅꯂꯣꯏꯗ ꯃꯔꯨ ꯌꯥꯎꯗꯦ
ꯅꯨꯡꯉꯩ ꯄꯥꯏꯕ
ꯀꯩꯅꯣ ꯇꯧꯅ ꯂꯩꯁꯦ ꯑꯩ ꯂꯝꯕꯤ ꯈꯤꯇꯪꯈꯛꯇ ꯄꯤꯌꯨꯗ ꯍꯥꯏꯐꯦꯠꯇꯪ ꯀꯥꯔꯥ ꯐꯨꯅꯖꯦ ꯐꯨꯅꯔꯖꯤꯔ ꯍꯥꯏꯗꯤ ꯑꯗꯨꯅꯦ ꯑꯩꯅ ꯌꯦꯡꯒꯦ ꯇꯧ ꯀꯩꯅꯣ ꯍꯦꯛꯇ ꯑꯣꯜꯂꯤꯖꯤ
ꯊꯥ ꯗꯨꯅ ꯃꯊꯧ ꯇꯧꯒꯅꯤ ꯑꯗꯨ ꯁꯤꯀꯜ ꯍꯥꯏꯒꯗ꯭ꯔꯥ ꯊꯥꯡꯒꯣꯟꯗꯣ ꯑꯗꯨ ꯊꯨꯗꯦꯛꯎ ꯍꯥꯏꯕ ꯑꯇꯣꯞꯄ ꯑꯃ ꯈꯨꯜꯂꯨꯔꯁꯨ ꯌꯥꯏ ꯀꯩꯅꯣ ꯑꯞꯒ꯭ꯔꯦꯠ ꯇꯧꯈꯠꯄ ꯌꯥꯒꯨꯝ ꯇꯧꯗꯥꯏꯅꯦ ꯅꯤꯟꯖꯥꯒ ꯁꯥꯥꯎ ꯌꯥꯎꯄꯣꯟꯇꯦ ꯅꯪꯖꯨ ꯈꯪꯗꯕ꯭ꯔꯣ
ꯑꯩꯩ ꯅꯤꯟꯗ ꯁꯥꯗꯣꯏꯅꯤ ꯈꯪꯉꯤ ꯁꯤꯡꯒꯜ ꯂꯡꯉꯤꯗ ꯎꯝ ꯃꯣꯏ ꯀꯩꯅꯣꯗ ꯅꯝꯕꯩꯅꯤ ꯍꯥꯏꯗꯤ ꯅꯤꯟꯖꯥꯒꯤ ꯄꯣꯠꯇ ꯂꯩꯕꯩꯅꯦꯕ ꯃꯆꯥ ꯃꯣꯠ ꯑꯣꯟꯊꯣꯛꯈꯤꯕ ꯩ ꯑꯩꯟꯖꯥ ꯑꯣꯏꯅꯤꯡꯕꯇꯥ
ꯎꯝ
ꯑꯩ ꯈꯔꯗꯤ ꯍꯥꯠꯈꯤꯕ꯭ꯅꯤ ꯂꯨꯠ ꯂꯩꯍꯧ
ꯃꯣꯏꯁꯤ ꯊꯥꯡꯖꯦ ꯋꯥꯟꯗꯔꯣ ꯁꯤꯗ ꯑꯗꯨꯝ ꯗꯕꯤꯁ ꯁꯤꯗꯁꯨ ꯌꯥꯕ꯭ꯔꯕ ꯊꯥꯡ ꯑꯞꯒ꯭ꯔꯦꯗ ꯀ ꯇꯧꯈꯠꯄꯗꯣ ꯈꯪꯕ
ꯈꯪꯗꯦ ꯍꯥꯏꯗꯤ ꯃꯣꯏ ꯄꯥꯔꯠ ꯀꯩꯀꯥ ꯍꯥꯞꯆꯟꯕꯗꯤ ꯌꯥꯕꯩ ꯇꯥꯏꯞ ꯇꯧꯋꯦꯕꯀꯣ
ꯑ ꯑ ꯑ ꯑꯗꯨꯛ
ꯕ꯭ꯂꯨ ꯂꯥꯏꯠ ꯑ ꯌꯨ. ꯕꯤ. ꯗꯣ ꯑ ꯌꯨ. ꯕꯤ. ꯔꯦ ꯀ
ꯎꯪꯕꯁꯨ ꯌꯥꯒꯨꯝ ꯇꯧꯕꯗꯣ ꯃꯩꯒꯁꯨ ꯈꯔ ꯊꯣꯛꯍꯜꯂꯤꯃꯤꯠ ꯇꯧꯕꯗꯣ ꯈꯪꯕ
ꯑꯗꯨꯗꯤ ꯑꯥ ꯑꯥ ꯃꯩ ꯊꯣꯛꯍꯟꯕꯗꯨꯕꯨꯗꯤ ꯈꯪꯉꯤ ꯑꯦꯂꯤꯠ ꯇꯤꯞ ꯊꯣꯛꯍꯟꯕꯖꯨ ꯂꯩ ꯑꯗꯨ ꯏꯌꯨ ꯕꯤ ꯊꯣꯛꯍꯟꯕꯖꯨ ꯂꯩ ꯈꯪꯗꯦ
ꯎꯝ ꯍꯥꯏꯗꯤ ꯑ ꯁꯨꯝ ꯌꯥꯎꯕꯩ ꯇꯥꯏꯞ ꯇꯧꯕꯗꯣ
ꯑꯗꯨꯗꯣ ꯑꯗꯨꯝ ꯁꯤꯠꯇꯁꯨ ꯌꯥꯕ꯭ꯔꯥꯕ
ꯎꯝ ꯑꯗꯣ ꯋꯥꯔꯛ ꯕꯦꯟꯁꯁꯨ ꯉꯍꯥꯛ ꯆꯪꯉꯒ ꯇꯧꯗꯣꯏꯔꯁꯤꯗꯪ
ꯎꯝ ꯈꯪꯗꯦ ꯑꯃ ꯋꯥꯟꯗꯨꯗꯁꯨ ꯇꯧꯔꯝꯕ ꯌꯥꯏ ꯀꯥꯎꯔꯦꯗꯅ
ꯑꯅꯤꯃꯛ ꯎꯝ
ꯅꯟ ꯗꯥꯥꯏ ꯋꯥꯟꯗꯖꯨꯗꯣ
ꯃꯣꯏ ꯁꯤꯒꯨꯝꯕ ꯁꯤꯒꯨꯝꯕ ꯑꯅꯤ ꯍꯥꯏꯖꯦ ꯍꯥꯞꯄ ꯌꯥꯏ ꯍꯥꯏꯅ ꯑꯩꯅ ꯍꯥꯏꯗ ꯇꯨꯁꯤꯗ ꯑꯍꯨꯝ ꯄꯔꯦꯡ ꯗꯣꯠ ꯗꯣꯠ ꯗꯣꯠ ꯑꯅꯤ ꯌꯥꯎꯏꯖꯦ ꯋꯥꯟꯁꯚꯦꯟꯇꯤꯋꯥꯟ ꯋꯥꯟꯊꯥꯔꯇꯤ
ꯌꯣꯟꯒꯣꯗꯅ ꯑꯗꯨꯗꯣ
ꯌꯣꯟ ꯌꯣꯟꯗꯨ ꯅꯠꯇꯦ ꯍꯥꯏꯗꯤ ꯊꯨꯒꯥꯏꯗꯧꯅꯤ ꯑꯩ ꯌꯣꯟꯒ꯭ꯔꯦ ꯍꯥꯏꯗꯨ ꯍꯥꯏꯗꯤ ꯃꯣꯏ ꯀꯩꯅꯣ ꯍꯥꯏꯗꯤ ꯗꯤꯁꯃꯦꯟꯇꯜ ꯂꯧꯕ ꯍꯥꯏꯇꯥꯔꯦ ꯊꯕꯥꯏꯕꯥꯏ
ꯑꯗꯨꯅꯦ ꯑꯩꯅ ꯌꯣꯟꯈ꯭ꯔꯣ ꯍꯥꯏꯁꯦ
ꯑꯗꯨ ꯇꯧꯔꯟ ꯑ ꯀꯥꯏꯔ ꯀꯥꯏꯔ ꯇꯧꯋꯦ ꯇꯧꯅꯤ ꯑꯌꯥ ꯈꯪꯉꯦ ꯑ ꯈꯥ ꯑꯈꯥꯝꯕꯤ
ꯑꯗꯨꯅꯤ
ꯑꯁ ꯀꯩꯅꯣ ꯇꯧꯔꯛꯏꯖꯤꯅ ꯅꯞꯄꯛꯄ ꯍꯥꯏꯇꯥꯔꯦ ꯁꯥꯏꯖꯤꯗ ꯑꯥ ꯂꯩꯒ꯭ꯔꯕꯅꯦ ꯍꯥꯏꯕ ꯃꯥ ꯀꯥꯃꯛꯏꯖꯦ ꯎꯒꯤꯗ꯭ꯔꯦ ꯎꯕꯅꯤ ꯉ ꯍꯥꯏꯗꯤ ꯑꯩꯅ ꯀꯩꯅꯣ ꯇꯧꯈꯤꯕ
ꯃꯣꯏꯁꯦ ꯑꯃꯨꯛꯇꯪ ꯐꯖꯅ ꯍꯥꯠꯇ꯭ꯔꯗꯤ ꯑꯗꯣ ꯑꯥꯗꯥꯟ ꯂꯩꯈ꯭ꯔꯅꯤꯕꯅ ꯀꯥꯞꯄꯤꯔꯝꯃꯨꯅꯤ ꯑꯥꯗꯁꯨ ꯕꯣꯁ
ꯑꯗꯨ ꯇꯞ ꯇꯞ ꯂꯥꯛꯄꯗꯣ ꯍꯥꯜꯂꯒ ꯑꯃꯃꯝ ꯑꯅꯤ ꯑꯅꯤ
ꯑꯁ ꯑꯅꯤꯗꯨꯅ ꯃꯣꯏ ꯑꯁꯤ ꯄꯨꯂꯤꯁꯦ ꯁꯥꯊꯤꯕꯩ ꯆꯥꯡꯗ ꯑꯩ ꯄꯨ ꯆꯪꯒ꯭ꯔꯤꯖꯦ ꯌꯦꯡꯉꯣ ꯍꯥꯏꯗꯤ ꯄꯨꯂꯤꯁ ꯑꯥꯔꯃꯔ ꯎꯄꯤꯁꯤ ꯃꯣꯏꯅ ꯍꯥꯏꯅꯤꯡꯉꯤꯁꯦ ꯃꯦ ꯇꯔ ꯇꯨ ꯇꯨ ꯇꯨ ꯇꯤꯡ ꯇꯔꯍꯟꯗꯣꯏꯗꯧꯕꯇꯗꯤꯐ꯭ꯂꯦꯛ ꯇꯧ ꯍꯥꯏꯇꯥꯔꯦ ꯌꯥꯗꯦꯕ ꯃꯣꯏ ꯃꯣꯏ ꯁꯤꯗꯩ ꯂꯨꯠ ꯇꯧꯔꯒꯅꯤ ꯁꯤ ꯍꯥꯡꯗꯣꯛꯄ ꯌꯥꯗꯣꯏ ꯃꯣꯏꯁꯤꯒ ꯍꯥꯠꯂꯒ ꯃꯣꯏꯗꯤ ꯂꯨꯠ ꯇꯧꯔ ꯑꯣ ꯑꯗꯣ ꯑꯃꯗꯤ ꯍꯥꯠꯈꯔ꯭ ꯕꯅꯤ ꯑꯁꯤ ꯂꯥꯛꯏꯅꯤ
ꯀꯖꯥꯖꯀꯨꯝꯕꯅꯤ ꯁꯨ ꯌꯥꯗꯤꯔꯝꯃꯤ
ꯑꯩ ꯁꯤꯈꯤꯕꯅ ꯍꯥꯟ ꯇꯥꯔꯦ
ꯕꯤꯁ ꯇꯧꯗ ꯏꯁꯨ ꯀꯥꯗꯥꯅꯤ
ꯑꯝ ꯑꯗꯨ ꯀꯥꯕꯗꯣ ꯃꯣꯏ ꯄꯨꯔꯛꯄꯗ ꯀꯨꯝꯕꯅꯤ ꯍꯦꯜꯂꯦ
ꯎꯝ ꯑꯗꯨꯏꯗꯣ ꯍꯥꯡꯉꯣ ꯏꯁꯀꯦꯟ ꯇꯧꯔꯣ ꯑꯝ ꯗꯨꯏꯁꯤ ꯂꯥꯛꯄꯩꯗꯣ ꯎꯝ ꯑꯗꯨ ꯗꯣꯝꯕ ꯂꯥꯛꯄ꯭ꯔꯥ ꯌꯦꯡꯉꯣ ꯍꯥꯏꯕ ꯋꯥꯅꯤ ꯊꯪꯗ ꯀꯥꯖꯤꯟꯗ ꯂꯩꯃꯤ ꯇꯝ ꯇꯝ ꯍꯠꯇꯧꯅꯤ ꯀꯩꯅꯣ
ꯏꯕꯁꯦ ꯌꯥꯝ ꯈꯥꯡꯉꯦ ꯃꯣꯏꯁꯦ
ꯎꯝ ꯃꯨꯛ ꯂꯥꯡ ꯑꯃꯃ ꯎꯝ ꯏ ꯄꯨꯊꯣꯛꯇ꯭ꯔꯤꯗ ꯃꯥꯖꯦ
ꯑꯩ ꯁꯤꯔꯦ ꯁꯤꯔꯦ ꯈꯪꯗꯦ ꯑꯃ
ꯇꯞ ꯇꯧꯔꯥ ꯍꯥꯠꯄ ꯌ꯭ꯕꯔꯥ ꯌꯦꯡꯉꯣ
ꯑꯁ ꯍꯥꯏꯗꯤ ꯃꯣꯏ ꯀꯥꯞꯄꯤꯁꯦ ꯁꯟꯗꯣꯛꯑꯦꯕ ꯃꯣꯏ ꯀꯥꯞ ꯂꯣꯏꯈꯤꯕꯒ ꯄꯨꯡꯆꯥꯏ ꯆꯥꯏ ꯂꯩꯕꯥ
ꯑꯑꯥꯑꯥ
ꯑꯥꯏ ꯍꯣꯏ
ꯕꯣꯏꯁ ꯑꯃ ꯊꯔꯥ ꯌꯦꯡꯒꯦ
ꯁꯦꯁ
ꯑꯩ ꯀꯃꯥꯏꯅ ꯒ ꯐꯣꯟ ꯆꯥꯔꯁ ꯇꯧꯔꯝꯒꯦꯀꯣ
ꯑꯁ ꯅꯤꯟꯖꯥ ꯁꯥꯕꯤꯁꯦ ꯀꯃꯥꯏꯅ ꯑꯣꯜꯂꯝꯃꯤꯅꯣ ꯌꯨꯚꯤꯗ ꯂꯩꯔꯗꯤ ꯁꯤꯔꯕꯅꯦ ꯍꯥꯏꯕ ꯅꯤꯟꯖꯥ ꯁꯥꯕꯤꯁꯦ ꯑꯣꯜ ꯂꯩꯔꯝ ꯍꯥꯏꯇꯥꯔꯦꯅꯦ
ꯅꯤꯟꯖꯥ ꯑꯣꯏ ꯂꯩꯔꯝꯃꯤꯔꯕ ꯂꯥꯁꯇ
ꯎꯝ ꯍꯥꯏꯗꯤ ꯁꯤ ꯃꯤꯗꯜꯒꯤꯁꯤꯗ ꯑꯗꯨꯝ ꯃꯇꯥꯡ ꯃꯊꯟ ꯄꯪꯁꯥꯟ ꯁꯥꯟꯅꯔꯒ ꯌꯥꯗꯕ ꯍꯥꯏꯇꯥꯔꯦ
ꯑꯝ
ꯃꯇꯊꯟꯇ ꯁꯥꯟꯅꯔꯒ ꯑꯗꯨꯝ ꯁꯤꯔꯦ꯫ ꯁꯤ ꯁꯨꯃꯥꯏꯅ ꯍꯥꯏꯐꯦꯠꯇꯪ ꯂꯦꯡꯕꯗ ꯑꯣꯜꯂꯦ ꯍꯥꯏꯕ ꯁꯤꯗ ꯁꯨꯃꯥꯏꯅ꯫
ꯀꯃꯥꯏ ꯎꯂꯤ꯫ ꯊꯥꯒꯠꯆꯔꯤꯕ꯭ꯔꯣ ꯑꯩꯥꯏ ꯂꯣꯛꯏꯟ ꯁꯛꯁꯦꯁꯐꯨꯜꯒ ꯇꯧꯁꯜꯂ ꯑꯦꯟ ꯋꯥꯟ ꯀꯣꯏꯁꯟ꯫ ꯀꯦꯟ ꯑꯥꯏ ꯆꯦꯟꯖ ꯏꯃꯦꯔꯥ ꯅꯥꯎ ꯑꯦꯁꯣꯟ ꯏꯟꯗꯤꯃꯦꯁ꯫
ꯀꯩꯅꯣꯅꯦ ꯀꯁꯇꯃꯔꯔꯕ꯫
ꯎꯝ ꯑꯦꯀꯥꯎ ꯑꯃ ꯃꯅꯤ ꯍꯥꯏꯅ ꯄꯤꯔꯛꯄ ꯀꯁꯇꯃꯔ ꯍꯥꯏꯗꯤ ꯃꯥꯗꯤ꯫
ꯑ꯫ ꯁꯨꯃꯥꯏꯅ ꯇꯧꯔꯒ ꯑꯗꯨꯝ ꯏꯂꯥꯏ ꯂꯥꯏꯅ ꯍꯥꯠ ꯌꯥꯏꯅ ꯑꯁ ꯄꯦꯜꯍꯦ ꯖꯨꯝꯕꯤ ꯃꯌꯥꯝ ꯑꯃꯨꯛꯀ ꯂꯩꯔꯝꯃꯦ
ꯄꯨꯂꯤꯁ ꯑꯃꯃꯨꯛꯀ ꯂꯩꯔꯝꯃꯤ ꯂꯥꯛꯑꯣ ꯂꯥꯛꯑꯣ
ꯑ ꯍꯔꯥꯎꯖꯈ꯭ꯔꯦ ꯑꯩꯅ ꯂꯨꯄꯥ ꯆꯍꯨꯝ ꯐꯪꯍꯧꯔꯦ ꯃꯉꯣꯟꯗꯒꯤ
ꯑꯣ ꯅꯪꯖꯨ ꯍꯔꯥꯎꯔꯦ ꯃꯥꯖꯨ ꯍꯔꯥꯎꯔꯦ
ꯎꯝ
ꯃꯥꯅ ꯀꯔꯤꯒꯤ ꯍꯔꯥꯎꯔꯤꯕ꯫ ꯅꯪꯒꯤ ꯑꯦꯀꯥꯎꯟ ꯐꯪꯈꯤꯕꯒꯦ꯫
ꯑꯩꯒꯤ ꯅꯠꯇꯦ꯫
ꯀꯥꯎꯔꯁꯨ ꯅꯩꯁꯜꯂꯛꯑꯦ ꯃꯣꯏꯅ ꯍꯦꯟꯅ꯫ ꯌꯥꯝ ꯅꯪꯅꯤꯡꯕ ꯃꯥꯜꯂꯦ ꯅꯦꯟꯖꯥ꯫
ꯎꯝ꯫
ꯑ ꯑ꯫
ꯑ꯫
ꯃꯀꯣꯛꯇ ꯑꯃꯨꯛꯇꯪ ꯂꯪꯕ ꯁꯤꯌꯦꯕ ꯁꯤꯒꯤ ꯅꯤꯟꯖꯥ ꯊꯥꯡꯁꯤꯗ꯫ ꯀꯗꯥꯏꯗꯅꯣ꯫ ꯇꯨ ꯁꯤꯔꯦꯁ ꯑ ꯊꯝ꯫